ꯍꯂꯣ ꯎꯝ ꯇꯥꯔꯦ
ꯑꯣ ꯑꯁ ꯑꯩꯁꯦ ꯊꯣꯡꯒꯥꯟ ꯊꯣꯛꯂꯛꯏꯅꯦꯕꯀꯣ ꯊꯣꯡꯒꯥꯗꯣ ꯉꯁꯥꯏ ꯅꯨꯡ ꯀꯩꯀꯥ ꯃꯌꯥꯝ ꯊꯥꯔꯝꯕꯅꯦꯕ ꯑꯗꯨꯒꯤ ꯌꯦꯡꯕ ꯌꯥꯝ ꯌꯥꯝ ꯅꯨꯡꯉꯥꯏꯔꯦ ꯑꯩꯈꯣꯏꯒꯤ ꯂꯝꯕꯤꯗꯨꯁꯨ ꯑꯩꯈꯣꯏꯒꯤ ꯌꯥꯝ ꯊꯥꯅ ꯊꯥꯔꯝꯕꯅꯤꯅꯀꯣ ꯈꯪꯗꯦ ꯆꯠꯄꯗꯁꯨ ꯅꯨꯡꯉꯥꯏꯔꯦ ꯌꯥꯝꯅ
ꯀꯣꯏꯂꯥꯁ ꯊꯥꯔꯝꯗꯥꯏꯒꯤ ꯑꯩꯈꯣꯏꯒꯤ ꯃꯣꯏꯒꯤ ꯅꯨꯡ ꯊꯥꯕꯤꯗꯨꯔꯥ
ꯍꯣꯏ ꯀꯣꯏꯂꯥꯁ ꯊꯥꯗꯥꯏꯒꯤ ꯊꯥꯕꯗꯣ ꯑꯗꯨ ꯇꯧꯔꯦꯕ ꯑꯗꯨꯅꯅꯦ ꯌꯦꯡꯕ ꯌꯥꯝ ꯅꯨꯡꯉꯥꯏꯔꯦ
ꯅꯨꯡ ꯈꯛꯇ ꯊꯥꯗ ꯉꯥꯏꯔꯤꯕ ꯆꯤꯡ ꯂꯩꯩꯕꯥꯛꯇꯤ ꯌꯥꯎꯗ꯭ꯔꯤꯕ ꯃꯣꯏꯒꯤ ꯃꯤꯛꯁ ꯇꯧꯕꯤꯗꯣ
ꯆꯤꯡ ꯂꯩꯕꯥꯛꯇꯤ ꯍꯥꯟꯅ ꯊꯥꯔꯤꯕꯕꯀꯣ ꯆꯤꯡ ꯂꯩꯕꯥꯛꯇꯣ ꯆꯤꯡ ꯂꯩꯩꯕꯥꯛ ꯊꯥꯔ ꯃꯇꯨꯡꯗ ꯃꯣꯏꯅ ꯀꯩꯅꯣ ꯑꯃꯨꯛ ꯇꯥꯛꯑꯝꯃꯦ ꯔꯣꯏꯂꯔ ꯑꯃꯨꯛ ꯇꯥꯛꯑꯝꯃꯦ ꯑꯗꯨꯏ ꯃꯇꯨꯡꯗꯅꯦ ꯅꯨꯡ ꯑꯃꯨꯛ ꯊꯥꯔꯤꯕ ꯅꯨꯡꯒ ꯂꯩꯉꯣꯏꯒ ꯌꯥꯅꯕ ꯍꯥꯏꯒꯗ꯭ꯔꯥ ꯅꯨꯡꯒ ꯂꯩꯕꯥꯛꯀ ꯌꯥꯅꯕ ꯍꯥꯏꯒꯗ꯭ꯔꯥ ꯑꯗꯨꯒꯨꯝꯕ ꯑꯃꯨꯛ ꯊꯥꯔꯝꯃꯦꯕꯀꯣ ꯑꯗꯨꯒꯤ ꯑꯩꯈꯣꯏꯒꯤ ꯌꯥꯝ ꯋꯥꯡꯈꯠꯂꯒ ꯌꯦꯡꯕ ꯅꯨꯡꯉꯥꯏꯔꯒ ꯆꯠꯄꯁꯨ ꯅꯨꯡꯉꯥꯏꯕꯗ ꯑꯣꯏꯔꯦ ꯃꯌꯥ ꯊꯤꯒꯥꯟꯁꯤꯅ ꯅꯣꯡ ꯆꯨꯕꯒꯤ ꯃꯇꯝ ꯃꯇꯝ ꯃꯇꯝ ꯈ꯭ꯔꯂꯒꯗꯤ ꯂꯣꯛ ꯂꯣꯛ ꯂꯣꯛ ꯂꯥꯎꯔꯒꯗꯤ ꯂꯩꯕꯗꯤ ꯂꯩꯕ
ꯎꯝ ꯑꯗꯨꯕꯨ ꯊꯥꯗꯤ ꯐꯅꯤ ꯅꯣꯏꯒꯤ ꯑꯃ ꯐꯥꯎꯗꯣꯛ ꯐꯥꯎꯖꯤꯟ ꯆꯠꯄꯁꯨ ꯅꯨꯡꯥꯏꯔꯗꯤ ꯑꯗꯨꯝ ꯊꯋꯥꯒ ꯊꯧꯔ ꯆꯠꯈꯤꯕ ꯍꯥꯟꯅꯗꯒꯤꯗꯤ ꯁ ꯂꯝꯕꯤꯗ ꯀꯌꯥ ꯐꯠꯇꯅꯤ ꯅꯨꯡꯉꯥꯏꯇꯦꯗꯅꯀꯣ ꯍꯧꯖꯤꯛꯄꯗꯤ ꯅꯨꯡꯉꯥꯏꯔꯅꯤ ꯑꯗꯨ ꯂꯣꯏꯔꯗꯤ
ꯎꯝ ꯅꯨꯡꯉꯥꯏꯇꯕ ꯍꯥꯏꯁꯦ ꯌꯥꯝ ꯊꯤꯅ ꯅꯨꯡꯉꯥꯏꯒꯗ꯭ꯔꯥ ꯖꯥꯠꯅꯤꯗ ꯂꯝꯕꯤꯁꯦ ꯀꯩꯅꯣ ꯇꯧꯕꯒꯤ ꯑ ꯑꯩꯈꯣꯏꯒꯤ ꯑꯀꯨꯠ ꯑꯇꯣꯡ ꯀꯔꯤ ꯀꯔꯥꯗ ꯒꯥꯔꯤ ꯊꯧꯔꯦ ꯅꯨꯡꯉꯥꯏꯇꯦ ꯑꯗꯩ ꯅꯣꯡ ꯆꯨꯨꯔꯦ ꯅꯨꯡꯉꯥꯏꯇꯦ ꯅꯨꯡꯉꯥꯏꯇꯕꯩ ꯆꯥꯡꯗꯤ ꯌꯥꯝ ꯅꯨꯡꯉꯥꯏꯇ꯭ꯔꯦ
ꯎꯝ ꯑꯗꯣ ꯀꯩꯅꯣꯗꯤ ꯉꯁꯤꯒꯤ ꯀꯦꯕꯥ ꯑꯆꯥ
ꯍꯧꯗ꯭ꯔꯦ ꯂꯣꯏꯁꯟꯈ꯭ꯔꯦ ꯍꯧꯕ ꯂꯣꯏꯁꯟꯈ꯭ꯔꯦ
ꯑꯣ ꯑꯗꯨꯗꯤ ꯍꯥꯜꯂꯒ ꯇꯥꯏꯗꯧꯕꯗ ꯉꯥꯏꯔꯦꯕ
ꯎꯝ ꯍꯥꯥꯟꯂꯣ ꯇꯥꯏꯗꯧꯗ ꯉꯥꯏꯔꯦ ꯑꯗꯨꯁꯨ ꯐꯅ ꯌꯥꯝ ꯇꯪꯈꯥꯏ ꯑꯃ ꯃꯌꯥꯏ ꯍꯦꯟꯅ ꯍꯥꯟꯕ ꯇꯥꯏꯕ ꯇꯧꯔꯕꯅꯦꯕꯀꯣ ꯑꯗꯨꯒ ꯂꯦꯝꯍꯧꯔꯤꯕꯁꯤꯡꯗꯨꯅ ꯉꯍ ꯍꯣꯔꯦꯟ ꯉꯥꯏꯍꯥꯛ ꯂꯩꯔꯒ ꯇꯧꯔꯁꯦꯅ ꯃꯥꯟꯅꯔꯅꯤ ꯉꯍꯥꯛꯒꯍꯥꯛ ꯄꯣꯊꯥꯅꯈꯤꯁꯦꯅ
ꯎꯝ ꯑꯩꯁꯨ ꯉꯁꯥꯏ ꯎꯏꯌꯦ ꯃꯤꯅ ꯐꯦꯁꯕꯨꯛꯇ ꯊꯥꯒꯠꯂꯛꯄ ꯍꯥꯏꯇꯥꯔꯦ ꯑꯩꯈꯣꯏꯒꯤ ꯋꯥꯇꯤꯟ ꯍꯧꯕꯗꯨꯅ ꯃꯣꯏꯁꯤꯅ ꯄꯨꯔꯥ ꯈꯥꯡꯁꯦ ꯑꯗꯨꯒꯤ ꯃꯃꯥꯏꯗꯨꯃ ꯊꯨꯡꯅꯕ ꯍꯦꯛꯇ ꯀꯩꯅꯣ ꯋꯥꯇꯤꯤꯟ ꯑꯃꯈꯛꯇꯪ ꯔꯥꯎꯟꯁꯦ ꯖꯔ ꯖꯔ ꯆꯠꯂꯒ ꯄꯨꯂꯞ ꯁꯝꯅꯍꯟꯕꯤꯗ ꯑꯣꯏꯌꯦꯕꯀꯣ ꯑꯗꯨꯒ ꯈꯪꯗꯦ ꯑꯃꯥꯡ ꯅꯣꯏꯒꯤꯁꯤ ꯃꯀꯣꯟ ꯃꯀꯣꯟ ꯇꯧꯕꯗꯨꯗ ꯑꯆꯧꯕ ꯊꯣꯛꯏꯗꯅ ꯑꯗꯨꯒꯤ ꯑꯆꯧꯕꯗꯨꯣ ꯑꯣꯏꯗꯣꯏꯅꯦꯕ ꯃꯣꯏꯗꯣ ꯈꯪꯉꯦꯕ ꯑꯗꯨꯒ ꯑ ꯌꯥꯝ ꯌꯥꯝꯅ ꯍꯥꯎꯋꯤ ꯑꯗꯨ ꯇꯞꯅ ꯃꯣꯏꯗꯣ ꯃꯊꯛꯇꯒꯤ ꯑꯩꯈꯣꯏ ꯁꯦꯔꯦꯟ ꯆꯥꯎꯔꯥꯛ ꯀꯥꯞꯄꯒꯤ ꯇꯥꯏꯞꯇ ꯑꯃ ꯆꯪꯕ ꯃꯥꯜꯦ ꯍꯤꯗꯥꯛ ꯅꯣꯏ ꯋꯥꯇꯤꯟ ꯀꯥꯞꯄꯗꯀꯣ
ꯑꯧ ꯑꯧ ꯃꯣꯏꯒꯤ ꯃꯦꯆꯤꯟ ꯑꯃ ꯄꯥꯏꯗꯣꯏꯅꯦꯕꯀꯣ ꯃꯦꯆꯤꯟꯗꯨꯗ ꯍꯧꯖꯤꯛꯀꯤ ꯕꯦꯁꯣꯟ ꯑꯊꯤꯠꯄꯁꯦ ꯍꯟꯖꯤꯟꯈꯤꯗꯣꯏꯅꯦꯕ, ꯕꯦꯁꯣꯟ ꯑꯊꯤꯠꯄꯗꯣ ꯍꯟꯖꯤꯜꯂꯀꯥꯟꯗ ꯑꯩꯈꯣꯏꯒꯤ ꯑꯗꯨ ꯑꯗꯨꯒꯤ ꯃꯦꯆꯤꯟꯗꯨꯅ ꯃꯣꯏꯅ ꯎꯪꯉ ꯎꯪꯉ ꯎꯪꯉꯛ ꯎꯪꯉ ꯀꯥꯞꯄꯛꯀꯗꯣꯏꯅꯦꯕ ꯑꯗꯨꯒ ꯔꯥꯎꯟꯗꯣ ꯔꯥꯎꯟꯗ ꯇꯥꯔꯛꯀꯗꯣꯏꯅꯦꯕ ꯑꯗꯨꯃꯥꯏꯅ ꯇꯧꯔꯒ ꯑꯃꯨꯛ ꯔꯥꯎꯟ ꯑꯆꯧꯕ ꯑꯃ ꯀꯥꯞꯄ ꯀꯥꯟꯗꯅꯦ ꯃꯣꯏꯅ ꯑꯃꯨꯛ ꯃꯨꯜꯂꯀꯥꯟꯗ ꯃꯇꯦꯛ ꯃꯇꯦꯛ ꯃꯇꯦꯛ ꯄꯣꯠꯍꯥꯟꯕꯤ ꯃꯌꯥꯝꯅ ꯊꯨꯗꯦꯛꯑꯒ ꯑꯃꯨꯛ ꯂꯨꯄꯥ ꯇꯔꯥ ꯇꯔꯥꯒꯤ ꯆꯥꯡꯗ ꯑꯃꯨꯛ ꯍꯜꯂꯛꯀꯗꯣꯏꯅꯦꯕ
ꯎ ꯑꯗꯨꯃꯥꯏꯅ ꯃꯣꯏ ꯃꯁꯤꯡ ꯂꯩꯗꯤ ꯂꯩꯔꯝꯗꯧ ꯃꯥꯜꯂꯤ ꯇꯔꯥ ꯄꯤꯕꯣ ꯃꯆꯥ ꯃꯆꯥꯗꯣ ꯑꯩꯈꯣꯏꯒꯤ ꯋꯥꯇꯤꯟꯗꯣ ꯃꯉꯥꯔ ꯇꯔꯨꯛꯂ ꯑꯗꯤ ꯃꯁꯤꯡ ꯂꯩꯔꯝꯗꯣꯏ ꯃꯥꯜꯂꯦ ꯍꯥꯟꯕꯒꯤ ꯂꯩꯕ꯭ꯔꯥ
ꯂꯩꯕꯅꯦ ꯍꯥꯟꯅꯗꯤ ꯃꯁꯤꯡꯗ ꯃꯥꯄꯜ ꯇꯔꯥ ꯑꯗꯨꯃꯥꯏꯅ ꯍꯥꯜꯂꯝꯕꯅꯦ ꯍꯧꯖꯤꯛꯇꯤ ꯈꯔ ꯍꯟꯊꯔꯝꯗꯧ ꯃꯥꯜꯂꯦ ꯄꯣꯠ ꯇꯥꯡꯉꯛꯄ ꯊꯥꯎ ꯇꯥꯡꯉꯛꯄ ꯃꯌꯥꯝ ꯇꯧꯕꯁꯤꯅ
ꯎꯝ ꯈꯪꯗꯦ ꯑꯩꯗꯤ ꯈꯔꯁꯨ ꯑꯩꯅ ꯑꯣꯏꯅ ꯁꯣꯝ ꯑꯗꯨꯝꯕꯒꯤ ꯁꯨꯃꯥꯏꯅ ꯍꯧꯕ ꯈꯣꯠꯄꯗ ꯆꯥꯅꯤꯡꯉꯤꯁꯤꯗꯤ ꯀꯩꯅꯣꯗꯣ ꯌꯥꯝ ꯆꯥꯅꯤꯡꯉꯦ ꯍꯧꯖꯤꯛ ꯈꯤꯇꯪꯗꯤ ꯍꯜꯂꯦ ꯑ ꯈꯖꯨꯔꯁꯦ ꯌꯥꯝ ꯆꯠꯅꯤꯡꯉꯦ ꯍꯥꯏꯕꯗꯤ ꯈꯥꯖꯨꯔꯗꯣ
ꯑ ꯅꯤꯝꯀꯤꯁꯨ ꯍꯥꯎꯋꯦ ꯑꯗꯩ ꯈꯖꯨꯔꯁꯨ ꯍꯥꯎꯋꯦ ꯍꯥꯎꯕꯕꯨꯗꯤ ꯈꯥꯖꯨꯔ ꯑꯃ ꯑꯆꯧꯕ ꯅꯠꯇꯕ ꯃꯈꯣꯏꯒꯤ ꯑꯃ ꯑꯩꯈꯣꯏ ꯀꯃꯥꯏꯅ ꯍꯥꯏꯗꯅꯣ ꯑꯩꯈꯣꯏꯅ ꯑꯥꯂꯨ ꯀꯥꯡꯉꯧ ꯉꯧꯕꯒꯤ ꯃꯀꯛ ꯃꯀꯛ ꯀꯁꯣꯏꯕꯒꯤ ꯆꯥꯡꯗꯣ ꯑꯗꯨꯒꯤ ꯑꯗꯨꯒꯤ ꯀꯩꯅꯣ ꯈꯖꯔꯨꯗꯣ ꯌꯥꯝ ꯍꯥꯎꯕꯅꯦ ꯃꯆꯥ ꯃꯆꯥꯗꯣ ꯃꯀꯨꯞ ꯃꯀꯨꯞ ꯍꯥꯏꯇꯥꯔꯦ
ꯍꯥꯎꯋꯦ ꯑꯗꯨ ꯑꯩ ꯑꯗꯨ ꯌꯥꯝ ꯆꯥꯔꯛꯑꯦ ꯑꯗꯨꯗꯣꯃ ꯌꯥꯝ ꯆꯥꯔꯛꯑꯦ ꯑꯗꯨꯒ ꯌꯥꯝꯅ ꯆꯥꯔꯛꯄꯁꯦ ꯑꯃ ꯀꯥꯎꯔꯦ ꯑꯩꯈꯣꯏꯒꯤ ꯆꯨꯖꯥꯛ ꯀꯕꯣꯛꯇꯁꯨ ꯑꯃ ꯀꯩꯅꯣꯝ ꯇꯧꯕ ꯑꯃ ꯊꯣꯛꯄꯅꯤ ꯔꯥꯎꯜ ꯑꯣꯏ ꯀꯔꯤ ꯑꯣꯏ ꯃꯆꯥ ꯃꯆꯥꯗ ꯑꯃ ꯇ ꯀꯩ ꯍꯥꯏꯗꯣꯏꯅꯣ ꯆꯨꯖꯥꯛꯅ ꯁꯦꯝꯕꯗꯤ ꯑꯣꯏꯗꯣꯏꯅꯦ ꯑꯗꯨꯝꯕꯁꯨ ꯌꯥꯝ ꯆꯥꯔꯛ ꯑꯉꯥꯡ ꯑꯣꯏꯔꯤꯉꯩ ꯃꯃꯤꯡꯗꯤ ꯈꯪꯗ꯭ꯔꯦ ꯑꯗꯨꯒ ꯎ ꯀꯩꯅꯣ ꯀꯥꯎꯔꯦ ꯎꯝ ꯀꯣꯝꯂꯥ ꯅꯠꯇꯦ ꯀꯣꯝꯂꯥ ꯑꯃꯁꯨꯡ ꯑ ꯆꯅꯥꯟꯗꯨꯗꯤ ꯆꯥꯕꯩ ꯆꯥꯕ ꯗꯨ ꯆꯅꯥꯟꯗꯨꯗꯤ ꯑꯩꯥ ꯀꯦꯝ ꯄꯥꯝ ꯅ ꯏꯁ꯭ꯄꯣꯟꯁ ꯍꯥꯏꯕꯗꯧ ꯍꯟꯗ ꯀꯩꯅꯣꯝ ꯇꯧꯏ ꯍꯩꯅꯗꯦ
ꯎꯝ ꯑꯗꯣ ꯀꯕꯣꯛꯇꯤ ꯀꯔꯤꯅꯣ ꯀꯕꯣꯛꯅꯦ ꯑꯩꯈꯣꯏꯒꯤ ꯆꯨꯍꯤ ꯑꯍꯤꯡꯕꯅ ꯇꯣꯠꯄ ꯀꯕꯣꯛ ꯑꯃ ꯀꯕꯣꯛ ꯑꯐꯥꯕꯒꯤ ꯀꯕꯣꯛꯇꯣ ꯑꯗꯨ ꯀꯕꯣꯛꯇꯨꯁꯨ ꯌꯥꯝ ꯍꯥꯎꯋꯦꯅ ꯃꯑꯣꯡ ꯃꯥꯟꯗꯅ
ꯑꯣ ꯑꯗꯒꯤ ꯆꯨꯍꯤ ꯑꯗꯨꯝꯕ ꯑ ꯀꯣ ꯆꯨꯍꯤꯅ ꯇꯧꯔꯒ ꯆꯤꯅꯤ ꯑꯉꯥꯡꯕꯅꯤ ꯈꯪꯗꯦ ꯑꯗꯨꯃꯥꯏꯅ ꯇꯣꯠꯄꯗ ꯑꯩꯈꯣꯏꯒꯤ ꯆꯥꯛꯍꯥꯎ ꯀꯕꯣꯛ ꯂꯩꯕꯗꯣ ꯆꯥꯛꯍꯥꯎ ꯀꯕꯣꯛꯀꯤꯗꯃꯛ ꯈꯔ ꯆꯥꯛꯍꯥꯎꯒꯤ ꯇꯥꯏꯞꯇ ꯈꯤꯇꯪ ꯆꯪꯉꯒ ꯄꯦꯂꯤ ꯄꯦꯂꯤ ꯇꯧꯕ ꯀꯕꯣꯛ ꯑꯃ ꯂꯩꯅꯦꯕ
ꯍꯣ ꯍꯣ ꯍꯣꯏ ꯑꯗꯨꯗꯨꯅꯤ ꯑꯩꯅ ꯍꯥꯏꯖꯩ ꯑꯗꯨꯗꯨꯅꯦ ꯃꯣꯏ ꯆꯨꯍꯤ ꯑꯍꯤꯡꯕꯅ ꯇꯣꯠꯄ ꯍꯥꯏꯗꯤ ꯑꯗꯨꯅ ꯍꯥꯎꯕꯅꯦꯕ ꯆꯥꯛꯍꯥꯎ ꯀꯕꯛꯇꯁꯨ ꯇꯣꯠꯄ ꯂꯩ ꯑꯗꯨꯒ ꯆꯨꯝꯅꯒꯤ ꯀꯕꯣꯛ ꯑꯐꯥꯕꯗ ꯇꯣꯠꯄꯁꯨ ꯂꯩꯌꯦꯕ ꯀꯥꯕꯣꯛ ꯑꯐꯥꯕꯗ ꯑꯩꯈꯣꯏ ꯁꯪꯒꯣꯝꯗꯒ ꯊꯥꯗꯔꯒ ꯆꯥꯕꯁꯨ ꯍꯥꯎꯕꯅꯤꯗ
ꯎꯝ ꯃꯇꯝ ꯑꯃꯗꯗꯤ ꯑꯩꯈꯣꯏ ꯈꯪꯕꯗꯤ ꯈꯪꯍꯧꯋꯦ ꯍꯧꯖꯤꯛꯀꯥꯟꯒꯤ ꯕꯨꯖꯤꯌꯥ ꯅꯨꯡꯥ ꯖꯤꯌꯥ ꯑꯗꯒꯤ ꯑꯃ ꯑꯃꯥ ꯅꯠꯇꯕꯤꯗ ꯑꯩꯈꯣꯏ ꯀꯥꯕꯣꯛ ꯆꯨꯝꯅꯒꯤ ꯀꯕꯣꯛ ꯑꯃ ꯀꯗ꯭ꯔꯥꯛ ꯀꯗ꯭ꯔꯥꯛ ꯂꯥꯎꯕ ꯍꯥꯏꯒꯗ꯭ꯔꯅ ꯆꯨꯍꯤ ꯇꯣꯠꯂꯒ ꯐꯖꯅ ꯂꯥꯏ ꯈꯨꯗꯦꯡꯗꯒ‌‌ꯥ ꯇꯣꯠꯂꯀꯥꯟꯗꯈꯣꯏ ꯂꯨꯍꯣꯡꯕꯒꯤ ꯑꯗꯨ ꯆꯠꯅꯔꯝꯕꯗ ꯊꯥꯏꯅ ꯂꯨꯍꯕꯃꯤ ꯀꯕꯣ ꯑꯗꯨ ꯑꯣꯏꯅꯔꯝꯕꯗ ꯆꯨꯍꯤ ꯇꯣꯠꯄꯤ ꯑꯁ ꯃꯇꯝꯗꯗꯤ ꯆꯠꯅꯩꯅꯤꯀꯣ ꯍꯧꯖꯤꯛꯀꯗꯤ ꯀꯅꯥꯝ ꯆꯥꯎ ꯌꯥꯔꯣꯏ
ꯃꯥꯥꯟꯅꯤ ꯃꯇꯝ ꯑꯃꯗꯗꯤ ꯂꯨꯍꯣꯡꯕꯁꯦ ꯀꯄꯣꯛ ꯉꯥꯛꯇꯅꯤ ꯇꯧꯅꯔꯝꯃꯤꯁꯦ ꯀꯩꯅꯣ ꯍꯧꯖꯤꯛꯀꯤ ꯎꯁꯨ ꯀꯩꯅꯣꯗꯣ ꯆꯍꯤ ꯀꯄꯜ ꯀꯕꯣꯛꯇꯣ ꯉꯥꯛꯇꯅꯦ ꯀꯩꯅꯣ ꯌꯨꯝꯗ ꯉꯥꯛꯇꯅꯦ ꯑꯗꯨꯁꯨ ꯍꯧꯔꯤ ꯃꯌꯥꯝꯁꯦ
ꯃꯥꯥꯟꯅꯩ ꯂꯩꯀꯥꯏꯒꯤ ꯅꯨꯄꯤ ꯑꯉꯥꯡ ꯃꯧ ꯑꯗꯒꯤ ꯁꯨꯝ ꯑꯗꯨꯝꯕ ꯑꯍꯜ ꯂꯃꯟꯁꯦ ꯂꯥꯛꯑꯒ ꯍꯥꯟꯗꯣꯏꯅꯤꯀꯣ ꯑꯩ ꯑꯗꯨꯒꯤ ꯃꯇꯝꯗꯨꯗꯤ ꯊꯦꯡꯅꯍꯧꯋꯦ ꯑꯗꯣ ꯑꯁ ꯍꯧꯖꯤꯛꯀꯥꯟꯒꯤ ꯏꯟꯈꯠꯂꯛꯏꯕ ꯅꯍꯥꯔꯣꯜ ꯑꯗꯒꯤ ꯁꯨꯝ ꯂꯩꯁꯥꯕꯤ ꯃꯆꯥ ꯑꯝꯇ ꯈꯪꯉꯧꯔꯣꯏꯕ ꯃꯣꯏ ꯑꯩꯈꯣꯏ ꯃꯇꯝꯃꯛꯇꯤ ꯈꯪꯍꯧꯋꯦ ꯑꯩ ꯈꯪꯍꯧꯋꯦꯕ ꯑꯗꯨꯝ ꯆꯠꯄ꯭ꯔꯣ